ꯍꯜꯂꯨ
ꯍꯜꯂꯣ
ꯎꯝ ꯇꯕ꯭ꯔꯣ
ꯍꯥꯏꯦ ꯍꯦ
ꯉꯥꯏ ꯏ꯭ꯔꯣ
ꯅꯨꯡꯉꯥꯏꯗꯦ
ꯅꯨꯡꯉꯥꯏꯇꯦ
ꯎꯝ
ꯀꯩꯅꯣ
ꯈꯪꯕꯦ ꯀꯩꯅꯣ
ꯎꯝ ꯑꯦ ꯅꯨꯡꯉꯥꯏꯇꯕꯁꯦ ꯃꯔꯥꯝꯗꯤ ꯂꯩꯅꯤꯗ
ꯈꯪꯗ꯭ꯔꯦ ꯅꯪꯗꯤ
ꯍꯦ ꯍꯧꯗ ꯉꯥꯏꯔ ꯍꯣꯏ
ꯑꯁ ꯅꯨꯡꯉꯥꯏꯔꯦꯍꯦ
ꯃꯠꯇꯉꯥꯏꯔꯤ ꯐꯅꯤꯂ
ꯀꯥꯏꯒꯤ ꯏ ꯊꯌꯥꯅꯍꯧꯕꯒ ꯀꯅꯣ
ꯑꯔꯥꯡ ꯊꯦꯡꯒ ꯄꯨꯝꯃꯒꯤꯅꯦꯅꯦ
ꯀꯥꯏ ꯆꯠꯂꯨꯒꯦꯒ꯭ꯔꯥ
ꯑꯔ ꯅꯨꯡꯉꯥꯏꯔꯨꯕ ꯍꯥꯏꯕ ꯇꯥꯔꯦ
ꯌꯥꯗꯀꯣ
ꯎꯝ ꯅꯗꯤ ꯀꯩꯗꯎ ꯋꯥ
ꯍꯧꯖꯤꯛꯈ꯭ꯔꯣ
ꯎꯝ
ꯐꯃꯨꯡꯗ ꯊꯤꯃꯤꯅꯦ
ꯑꯗꯨꯗꯤ ꯅꯪꯗꯤ ꯍꯧꯒꯠꯇ꯭ꯔꯤꯅꯦ ꯀꯩꯅꯣ
ꯎꯝ ꯍꯒꯇ꯭ꯔꯤ ꯑꯩꯁꯨ
ꯑꯩꯗꯤ ꯅꯍ ꯍꯧꯒꯠꯂꯨꯕꯅ ꯈꯜꯂꯂ ꯅꯪꯁꯨ ꯍꯧꯒꯠꯠꯇꯣꯏꯏ ꯀꯩꯅꯣ ꯆꯞ ꯃꯥꯟꯅꯩ ꯀꯩꯅꯣ ꯍꯧꯒꯠ ꯊꯦꯡ ꯉꯥꯛꯇꯅꯤꯅ ꯎ ꯆ ꯁꯅꯤ ꯆꯥꯕꯨ
ꯆꯥꯔꯦ ꯍꯣꯏ
ꯑꯁ ꯆꯕ ꯂꯣꯏꯔꯒ ꯑꯃꯨꯛꯀ ꯇꯨꯝꯕ ꯍꯥꯏꯗꯨꯅꯦꯕ
ꯎꯝ ꯅꯅꯤ ꯁꯥꯥꯕꯣ
ꯎꯝ ꯑꯥꯖꯣꯏꯌꯦ ꯋꯥꯂꯕꯗ ꯊꯣꯡ ꯊꯣꯡꯣꯡꯗ꯭ꯔꯤ
ꯑꯁ ꯀꯅꯥ ꯀꯅꯥ ꯂꯩꯔꯤꯛꯏꯅꯣ ꯅꯣ ꯏꯃꯥꯟꯅꯕꯁꯤꯡ ꯂꯩꯕ꯭ꯔꯣ
ꯌꯨꯝꯗ ꯂꯩꯇꯦ
ꯌꯨꯝꯗ ꯂꯩꯗꯗ ꯏꯃꯥꯟꯅꯕꯗ ꯑꯔꯥꯡ ꯂꯥꯛꯄ
ꯎꯝ
ꯎꯝ
ꯌꯨꯝꯗ ꯂꯩꯒꯗ꯭ꯔꯣ
ꯑꯁꯤ ꯍꯣꯔꯦꯟ ꯍꯟꯗꯤ ꯍꯜꯂꯛꯑꯅꯤ
ꯎꯝ
ꯀꯩꯁꯥꯡꯟ ꯆꯔ ꯍꯕ꯭ꯔꯣ
ꯍꯥ
ꯇꯪ ꯁꯪ ꯆꯕꯕꯨ
ꯏꯁꯤꯌꯣ
ꯑꯥ
ꯅꯪꯁꯍꯦ
ꯍꯥꯥ
ꯅꯪ ꯁꯥꯌꯦ
ꯎꯝ ꯀꯥꯏ ꯏꯟꯁꯥꯡ ꯆꯥꯕ꯭ꯔꯣ ꯍꯥꯏꯕꯅꯤꯍꯦ
ꯅꯪ ꯆꯥꯏ ꯍꯥꯏꯕ
ꯑꯁ ꯀꯃꯥꯏꯅ ꯎꯝ ꯑꯩꯕꯨ ꯆꯥꯕ ꯌꯥꯕ꯭ꯔꯣꯅꯦ
ꯌꯥꯗ꯭ꯔꯣ ꯍꯥꯏꯁꯦ
ꯍꯧꯎꯔꯒꯅꯤꯗ
ꯍꯥꯎꯗꯦ
ꯀꯩ ꯌꯦꯅꯣ
ꯈꯪꯗꯦ ꯍꯥꯎꯗꯕꯗꯨꯕꯨ ꯑꯩꯅꯔꯣ ꯅꯪ ꯈꯪꯒꯗꯧꯕꯅꯦ ꯀꯩꯅꯣ
ꯅꯪꯅ ꯐꯖꯅ ꯊꯣꯡꯅꯕꯒꯤ ꯑꯣꯏꯔꯕꯝꯅꯤꯅꯦ
ꯈꯪꯅꯦ
ꯃꯣꯔꯣꯛ ꯌꯥꯝ ꯍꯥꯞꯄꯒꯤꯔ ꯅꯠꯇ꯭ꯔꯒ ꯊꯨꯝ ꯌꯥꯝ ꯍꯥꯞꯄꯒꯤꯔ
ꯅꯪ ꯑꯣꯏꯅ ꯍꯥꯎꯗꯕꯒꯤ ꯑꯣꯏꯔꯝꯅꯤ ꯊꯨꯝꯒꯨꯝꯕ ꯍꯥꯞꯇ꯭ꯔꯁꯨ ꯁ ꯍꯥꯎꯔꯗꯤ ꯑꯗꯨꯝ ꯍꯥꯎꯕꯅꯤꯅ ꯍꯥꯎꯗꯨꯕꯒꯤ ꯑꯣꯏꯔꯕꯝꯅꯤ
ꯌꯦꯟꯁꯥꯡꯗꯕꯨ ꯊꯨꯝ ꯍꯥꯞꯇ꯭ꯔꯗꯤ ꯀꯥꯏꯒꯤ
ꯎ ꯅꯪꯗꯤ ꯀꯩ ꯊꯣꯡꯗꯣꯏꯕ
ꯈꯪꯗꯦ ꯊꯣꯡꯅꯤꯡꯉꯥꯏ ꯂꯩꯗꯅ ꯆꯤꯀꯦꯟ ꯁꯦꯟꯇꯔꯒꯨꯝꯕ ꯉꯥꯒꯨꯝꯕ ꯊꯣꯡꯁꯤꯔꯅ ꯇꯧꯒ ꯂꯩ
ꯐꯦꯁ ꯌꯥꯗꯦꯀꯣ
ꯅꯠꯇ꯭ꯔꯒ ꯆꯝ ꯐꯣ ꯋꯥ ꯆꯖꯔ ꯊꯪ
ꯎꯝ ꯆꯥꯎ ꯆꯥꯎ ꯍꯥꯎꯕ ꯉꯥꯛꯥꯁꯦ
ꯑ
ꯅꯪꯉꯣꯟ ꯑꯁꯤ ꯀꯔꯝꯕꯅ ꯑꯣꯏꯅ ꯕꯦꯁ ꯑꯣꯏꯕꯅ ꯍꯥꯏꯕꯗꯤ ꯆꯥꯛ ꯌꯦꯟꯁꯥꯡꯗ ꯁꯤꯃꯨ ꯁꯤꯗꯤ ꯌꯥꯝ ꯍꯥꯎꯋꯦ ꯁꯤꯗꯤ ꯌꯥꯝ ꯆꯥꯅꯤꯡꯉꯦ ꯍꯥꯏꯕ ꯑꯃ ꯂꯩꯗꯅ ꯅꯪꯒꯤ ꯐꯦꯕꯔꯥꯏ ꯍꯥꯏ ꯇꯥꯔꯦ ꯑꯁ ꯇꯦ ꯁꯧꯒ꯭ꯔꯤꯒꯨꯝꯕ ꯀꯥꯡꯁꯣꯏꯒꯨꯝꯕ ꯎꯇꯤꯒꯨꯝꯕ
ꯑꯁ ꯁꯧꯒ꯭ꯔꯤꯒꯨꯝꯗꯤ ꯆꯥꯅꯤꯡꯗꯦ
ꯏꯁ ꯁꯧꯒ꯭ꯔꯤ ꯆꯥꯅꯤꯡꯗꯦ
ꯎꯝ
ꯀꯩꯒꯤꯅꫭ
ꯆꯥꯅꯤꯡꯗꯕꯒꯤꯅꯤ ꯀꯩꯅꯣ
ꯁꯧꯒ꯭ꯔꯤ ꯍꯥꯎꯕꯅꯦ ꯀꯩꯅꯣ ꯏꯁ ꯏꯁ ꯁꯧꯒ꯭ꯔꯤꯗꯨꯕꯨ
ꯅꯪ ꯑꯣꯏꯅ ꯆꯥꯎ ꯑꯗꯨꯗꯤ ꯑꯩꯗꯤ ꯆꯥꯅꯤꯡꯗꯦ ꯑꯗꯨꯒꯨꯝꯕꯗꯨ
ꯁꯧꯒ꯭ꯔꯤꯁꯤ ꯆꯥꯔꯒꯅ ꯐ꯭ꯔꯦꯁ ꯑꯣꯏ ꯍꯥꯏꯕꯅꯦ ꯀꯩꯅꯣ
ꯀꯔꯤ ꯍꯥꯏꯕ
ꯐ꯭ꯔꯦꯁ ꯑꯣꯏꯔꯛꯄꯅꯦ
ꯁꯤꯁ ꯁꯧꯒ꯭ꯔꯤ ꯀꯅꯥ ꯆꯥꯕꯨ ꯀꯅꯥ ꯐ꯭ꯔꯦꯁ ꯑꯣꯏꯒꯦ ꯍꯥꯏꯅꯒꯦ ꯍꯥ
ꯏꯁ ꯃꫭꯏꯗꯤ ꯈꯪꯉꯤ ꯈꯪ ꯈꯪꯗꯕꯒꯤ ꯑꯣꯏꯔꯝ